ꯍꯜꯂꯣ
ꯇꯥꯕ꯭ꯔ ꯏꯆꯦ
ꯇꯥꯔꯦ
ꯑꯣ ꯑꯩꯈꯣꯏ ꯃꯥꯗꯣ ꯑꯥ ꯀꯩꯅꯣ ꯇꯧꯔꯦ ꯐꯤꯗꯣ ꯂꯣꯏ ꯄꯥꯏꯊꯔꯦꯅ ꯅꯨꯡꯁꯥꯗꯨꯗ ꯂꯧꯁꯜꯂꯨ ꯂꯥꯎꯑꯅꯥ ꯄꯥ ꯑꯩꯖꯦ ꯑꯥ ꯂꯎꯁꯟꯂꯝꯃꯤꯅꯦ ꯑꯗꯨꯅꯦ ꯑꯉꯥꯡ ꯗꯣ ꯑꯃꯥꯏ ꯇꯧꯔ ꯄꯤꯊꯛꯑꯣ ꯑꯦ ꯃꯁꯥꯗꯣ ꯁꯣꯟꯕꯅꯤꯅꯦ ꯆꯦ ꯁ꯭ꯀꯨꯜꯒꯗꯣ ꯆꯍꯤꯗꯣ ꯈꯔ ꯈꯤꯇꯪ ꯀꯩꯅꯣ ꯇꯧꯔꯀꯥꯟ
ꯃꯊꯪ ꯆꯍꯤꯗꯒꯤ ꯍꯟꯗꯛꯀꯤ ꯊꯥꯔꯣꯏꯒꯦ
ꯇꯥꯛ
ꯃꯊꯪꯒꯤꯗ
ꯍꯥꯥ
ꯃꯊꯪ ꯆꯍꯤꯗ ꯊꯥꯔꯒꯦ ꯁ꯭ꯀꯨꯜ ꯒꯗꯣ ꯈꯔ ꯇꯞꯅ ꯏꯪꯅ ꯃꯥꯗꯤ ꯃꯄꯥ ꯃꯆꯥꯁꯨ
ꯃꯥ ꯀꯤꯠ ꯀꯤꯠ ꯀꯤ ꯊ__
ꯊꯥꯗ꯭ꯔꯤꯗ
ꯅꯤꯡꯊꯤꯕꯤꯅ ꯀ꯭ꯂꯥꯁ ꯀꯌꯥ ꯀꯥꯔꯤꯕ
ꯅꯤꯡꯊꯕꯤꯅ ꯀ꯭ꯂꯥꯁ ꯐꯣꯔ ꯀꯥꯏꯅꯦ
ꯑꯦ ꯌꯥꯝ ꯀꯥꯔꯄꯣꯠꯅꯤꯅꯦ ꯃꯊꯪꯗ ꯀꯤꯠ ꯊꯥꯔꯒꯦꯕ
ꯊꯥꯔꯒꯦ
ꯃꯣꯏ ꯀꯤꯠ ꯑꯦꯔꯦꯅꯥꯁꯨ ꯁ꯭ꯀꯨꯜꯗꯨꯗꯤ ꯌꯥꯝ ꯐꯩ ꯍꯥꯏ ꯕꯅꯤꯅꯦ
ꯑ ꯐꯩ ꯍꯥꯏꯌꯦ
ꯀꯗꯥꯏ ꯊꯥꯗꯣꯔꯤ ꯑꯗꯨꯗꯤ ꯃꯥꯗꯤ ꯇꯃꯗꯤ ꯃꯆꯦꯟꯅ ꯀꯔꯥꯏ ꯇꯝꯃꯤꯕ
ꯇꯃꯦ
ꯑꯥ
ꯑꯗꯣ ꯃꯥꯁꯦ ꯑꯩ ꯃꯑꯣꯡ ꯌꯦꯡꯉꯒ ꯀꯦꯠ ꯑꯦꯔꯦꯅꯥꯗꯕꯨ ꯄꯩꯁꯥ ꯅꯨꯡꯁꯥꯒꯤ ꯐꯤꯕꯝ ꯌꯦꯡꯉꯒ ꯇꯣꯔꯒ ꯃꯥꯁꯦ ꯑꯦ ꯅꯥꯕꯨꯗꯕꯨ ꯊꯥꯔꯁꯨ ꯑꯗꯒꯤ ꯁꯤ ꯑꯅꯛꯄꯁꯤꯗ ꯃꯆꯦꯒꯤ ꯁ꯭ꯀꯨꯜ ꯇꯝꯃꯤꯁꯤꯗꯕꯨ ꯊꯥꯔꯁꯨ ꯊꯥꯔꯒꯦ ꯇꯧꯕ
ꯎꯝ
ꯑꯗꯨꯅꯤ
ꯑꯗꯨꯅꯦ ꯆꯍꯤꯗꯨ ꯃꯥꯗꯤ ꯈꯤꯇꯪ ꯃꯁꯥ ꯁꯣꯟꯕꯅꯤꯅ ꯁꯣꯟꯕꯅꯦꯕ ꯑꯩꯈꯣꯏ ꯅꯨꯡꯉꯣꯟꯕꯤꯁꯦ
ꯎꯝ
ꯈꯔ ꯕ꯭ꯔꯦꯟꯗꯣ ꯑꯥ ꯆꯍꯤ ꯌꯥꯝ ꯅꯧꯅꯝꯕ ꯑꯩꯁꯨ ꯑꯉꯥꯡꯕ ꯆꯍꯤ ꯌꯥꯝ ꯅꯧꯅ ꯇꯝꯕꯁꯦ ꯀꯥꯟꯅꯗꯦꯗ ꯌꯥꯝ ꯍꯦꯟꯅ ꯅꯧꯃꯜꯂꯁꯨ ꯐꯠꯇꯦꯕ
ꯀꯥꯏꯅ ꯆꯍꯤꯒ ꯂꯦꯞꯈ꯭ꯔꯕꯅꯤ ꯍꯧꯖꯤꯛꯀꯥꯟꯗꯤ ꯑꯉꯥꯡ ꯅꯧꯅ ꯇꯝꯕ ꯌꯥꯔꯣꯏ ꯂꯥꯏꯔꯤꯛ ꯇꯝꯕ ꯀꯥꯏꯅ
ꯑ ꯃꯣꯏ ꯆꯁꯤ ꯀꯌꯥꯗꯒꯤꯒ ꯍꯧꯒ ꯍꯥꯏꯒꯦ
ꯃꯣꯏ ꯍꯥꯏꯗꯤ ꯆꯍꯤ ꯇꯔꯨꯛꯇꯒꯤ ꯅꯁꯔꯤ ꯀꯥꯎ ꯍꯥꯏꯕ ꯈꯨꯔꯨꯝ ꯍꯌ
ꯇꯥꯔꯨꯛ ꯇꯥꯒꯤ ꯑꯦ ꯆꯍꯤ ꯇꯔꯨꯛ ꯍꯥꯏꯔꯒꯥ ꯅꯤꯡꯁꯤꯡꯉꯦ ꯅꯪꯅ ꯅꯣꯡꯉꯣꯟꯕꯤꯒꯤ ꯑꯙꯥꯔꯗꯣ ꯑꯙꯥꯔ ꯀꯥꯞꯄ ꯍꯥꯏꯕꯗꯣ ꯀꯥꯞꯄꯒ ꯅꯪ ꯂꯧꯕꯒꯤ ꯋꯥꯔꯤ ꯁꯥꯟꯅꯗ꯭ꯔꯤꯕ꯭ꯔꯥ
ꯁꯥꯟꯅꯗ꯭ꯔꯤꯅꯦ ꯑꯩꯁꯨ ꯂꯧꯕꯗꯣ ꯊꯧꯑꯣꯏꯔꯨꯗꯅ ꯀꯥꯎꯔꯨꯔꯦ ꯀꯩꯅꯣꯝ ꯄꯨꯔꯒꯥ ꯆꯤꯡꯊꯣꯛꯀꯗꯕꯅꯦ
ꯑꯗꯨ ꯅꯪ ꯂꯧꯔꯗꯤ ꯑꯗꯨ ꯃꯣꯏ ꯃꯐꯝꯗ ꯆꯠꯂꯗꯤ ꯅꯍꯥꯟ ꯅꯍꯥꯟ ꯄꯟ ꯆꯟꯅ ꯍꯥꯏꯕ ꯃꯣꯏꯒꯤ ꯅꯨꯄꯤ ꯈꯛꯇꯒꯤ ꯒꯣꯚꯔꯃꯦꯟꯅ ꯕꯦꯡ ꯑꯦꯀꯥꯎꯟ ꯍꯥꯡꯉꯒ ꯀꯩꯅꯣ ꯇꯧꯔꯒ ꯃꯣꯏ ꯄꯩꯁꯥ ꯊꯝꯃꯒ ꯍꯥꯏꯇꯥꯔꯦ ꯑꯂꯥꯏꯁꯤꯒꯨꯝꯕ ꯍꯥꯏꯗꯣ ꯑꯗꯨ ꯑꯗꯨ ꯀꯥꯟꯅꯅꯤꯕ ꯑꯗꯨ ꯅꯣꯡꯉꯣꯟꯕꯤꯒꯤ ꯌꯥꯎꯁꯜꯍꯧꯅꯕ ꯇꯧꯕ ꯅꯣꯏꯗꯣ ꯍꯌꯦꯡ ꯁꯦꯟꯊꯣꯛ ꯂꯝꯕꯤꯗꯣ ꯐꯅꯥ ꯍꯥꯏꯕꯥ ꯋꯥꯅꯤ ꯅꯣꯏ ꯇꯣꯂꯣꯞ ꯆꯥꯕ ꯅꯠꯇꯦ ꯁꯨꯔ ꯆꯥꯕꯅꯤ ꯑꯗꯨꯅꯦ ꯃꯥꯗ ꯍꯥꯏꯕꯅꯦ ꯃꯥꯁꯨ ꯁꯪ ꯗ ꯂꯩꯔꯦꯅ ꯇꯧ ꯂꯩꯔꯦ ꯑ ꯇ ꯍꯧꯔ ꯏꯃꯥꯏꯁꯨ ꯃꯆꯥꯅꯨꯄꯤꯗꯨꯁꯨ ꯇꯧꯅꯤ ꯍꯥꯏꯕꯅꯦꯕ ꯏꯆꯦꯒ ꯆꯠꯃꯤꯟꯅꯁꯦꯅ ꯍꯥꯏꯔ ꯀꯅꯦꯕ ꯑꯗꯣ ꯑꯉꯥꯡ ꯅꯨꯄꯤ ꯈꯛꯇꯒꯤꯅꯦꯕ ꯒꯣꯔꯃꯦꯟꯅ ꯁꯔꯀꯥꯔꯅ ꯀꯥꯟꯅꯕ ꯄꯤꯕ ꯍꯥꯏꯇꯥꯔꯦꯅꯦ ꯑꯗ ꯄꯥꯔꯁꯦꯟꯇꯦꯁꯁꯨ ꯌꯥꯝ ꯆꯥꯎꯋꯦ ꯍꯥꯏ ꯃꯣꯏꯅ ꯎꯝ ꯁꯚꯦꯟ ꯄꯥꯔꯁꯦꯟꯠ ꯍꯥꯏꯕ꯭ꯔꯥ
ꯑꯦ ꯁꯚꯦꯟ ꯄꯥꯔꯁꯦꯟꯠ ꯑꯣꯏꯔꯗꯤ ꯆꯥꯎꯋꯤꯅꯦ
ꯑꯥ
ꯅꯤꯡꯊꯤꯕꯤꯒꯤ ꯅꯤꯡꯊꯤꯕꯤꯒꯤ ꯊꯝꯈꯤꯕꯅꯦꯕ ꯅꯤꯡꯊꯤꯕꯤꯒꯤꯁꯨ ꯑꯗꯨꯃꯥꯏꯅ ꯑꯗꯣ ꯄꯩꯁꯥꯗꯣ ꯍꯥꯞ ꯇꯕꯁꯦ ꯀꯨꯏꯔꯦꯕ ꯑꯗꯨ ꯑꯣꯏꯇꯥꯔꯁꯨ ꯀꯩꯅꯣꯅ ꯍꯥꯏꯔꯤꯕ ꯏꯅꯝꯃꯅ ꯍꯥꯏꯕ ꯀꯩꯅꯣ ꯇꯧꯋꯦ ꯌꯥꯅꯤꯌꯦ ꯏꯆꯦꯜꯂꯦꯅ ꯍꯥꯏꯕ ꯑꯗꯨꯝ ꯌꯥꯅꯤ ꯈꯣꯠꯅꯤ ꯗꯣ ꯃꯥꯒꯤ ꯃꯥꯒꯤ ꯁꯦꯟꯗꯣꯏ ꯑꯗꯨꯝ ꯍꯥꯞꯈꯤꯕꯗꯨꯒꯤ ꯁꯦꯟꯗꯣꯏꯗꯤ ꯑꯗꯨꯝ ꯀꯥꯔꯝꯒꯅꯤ ꯍꯥꯏꯕꯀꯣ
ꯑꯣ ꯑꯦꯜ ꯑꯏ ꯁꯤ ꯒꯤꯗꯣ ꯅꯣꯏꯅ ꯀꯗꯥꯏ ꯊꯝꯃꯤꯕ
ꯃꯥꯏꯁꯤ ꯄꯣꯁ ꯑꯣꯐꯤꯁꯀꯤꯅꯦ ꯃꯥꯒꯤꯅ
ꯍ ꯄꯣꯁ ꯄꯣꯁ ꯑꯣꯄꯤꯁ ꯑꯗꯨꯗꯤ ꯄꯣꯁ ꯑꯣꯐꯤꯁ ꯉꯥꯛꯇ ꯑꯣꯏꯗꯣꯏꯅꯦꯕ ꯀꯥꯏꯋꯥꯏ ꯖꯒꯥꯗ ꯊꯝꯃꯤꯅꯣꯕ ꯅꯣꯏꯁꯤ ꯄꯣꯝꯄꯥꯠꯀꯤ ꯑꯥ ꯍꯧꯖꯤꯛꯀꯤꯁꯤꯗꯤ ꯀꯩꯅꯣꯗꯅꯦ ꯄꯣ ꯑ ꯄꯣꯁ ꯑꯣꯐ ꯍꯦꯠ ꯑꯣꯐꯤꯁ ꯍꯦꯠ ꯍꯥꯏꯒꯗ꯭ꯔꯥ ꯃꯌꯥꯝꯒꯤ ꯍꯦꯠ ꯑꯣꯏꯅ ꯑꯥꯗ ꯑꯩꯈꯣꯏꯒꯤ ꯄꯣꯠ ꯆꯩ ꯃꯌꯥꯝ ꯑꯃ ꯊꯥꯔꯛꯑꯒ ꯊꯨꯡꯐꯝ ꯍꯥꯏꯒꯗ꯭ꯔꯥ ꯃꯅꯤꯄꯨꯔ ꯄꯨꯝꯕꯒꯤ ꯑꯣꯏꯅ ꯑꯩꯈꯣꯏꯒꯤ ꯕꯥꯕꯨ ꯄꯔꯥꯗ ꯂꯩꯕꯅꯦꯕ ꯅꯪ ꯆꯪꯉꯕ ꯆꯪꯗ꯭ꯔꯤꯕꯥ ꯈꯪꯗꯦ ꯅꯪ ꯆꯠꯇ꯭ꯔꯤꯕ ꯑꯝꯐꯣꯛ
ꯆꯠꯇꯔꯤꯌꯦ ꯑꯩꯗꯤ ꯑ ꯑꯗꯨ ꯑꯗꯨꯗ ꯅꯠꯇ꯭ꯔꯗꯤ ꯁ꯭ꯋꯥꯏꯗ ꯇꯧꯕꯗꯤ ꯌꯥꯗꯕ꯭ꯔꯥ
ꯌꯥꯗꯦ ꯑꯗꯨ ꯃꯣꯏꯗꯨꯗ ꯆꯠꯂꯒ ꯃꯣꯏꯒꯤ ꯑꯣꯐꯤꯁ ꯍꯦꯠꯅꯦꯕ ꯑꯗꯨ ꯃꯣꯏꯒꯤꯗꯨꯗ ꯑꯗꯨꯒꯤ ꯃꯐꯝꯒꯤꯗꯨꯗ ꯑ ꯑꯗꯨ ꯄꯤꯕꯅꯦꯕ ꯖꯒꯥ ꯑꯗꯣ ꯗꯨꯗ ꯑꯣꯏꯅ ꯇꯧꯍꯟꯗꯣꯏꯕ ꯑꯇꯩ ꯑꯇꯩ ꯇꯧꯔꯤꯗꯨꯅ ꯃꯥꯏ ꯃꯥꯏꯒꯤ ꯕ꯭ꯔꯥꯟꯁ ꯕ꯭ꯔꯥꯟꯁ ꯗꯤꯁꯇ꯭ꯔꯤꯛ ꯗꯤꯁꯇ꯭ꯔꯤꯛꯀꯤ ꯆꯠꯂꯤꯗꯅ ꯍꯧꯖꯤꯛꯀꯤ ꯁꯦꯀꯦꯇ꯭ꯔꯦꯠ ꯇ ꯂꯩꯔꯤꯁꯤꯗꯤ ꯑꯈꯣꯏꯒꯤ ꯑꯣꯏꯅ ꯃꯌꯥꯝꯒꯤ ꯑꯣꯏꯅ ꯈꯣꯏ ꯃꯅꯤꯄꯨꯔꯒꯤ ꯑꯣꯏꯅ ꯁꯤꯗ ꯄꯣꯠ ꯑꯔꯥꯛꯄ ꯈꯨꯗꯤꯡꯃꯛ ꯑꯦꯅꯤ ꯑꯩꯈꯣꯏꯅ ꯄꯣꯁꯇ ꯊꯥꯔꯛꯄ ꯄꯣꯠ ꯈꯨꯗꯤꯡꯃꯛꯁꯦ ꯑꯩꯈꯣꯏ ꯑꯦ ꯇꯤ ꯑꯦꯝ ꯑꯦ ꯇꯤ ꯑꯦꯝ ꯀꯥꯔꯠꯀ ꯃꯌꯥꯝ ꯂꯥꯛꯇ꯭ꯔꯣ ꯑꯈꯣꯏꯁꯤ ꯑꯦ ꯇꯤ ꯑꯦꯝ ꯀꯥꯔꯠꯀ ꯊꯥꯔꯒ ꯄꯣꯁꯇ ꯂꯥꯛꯑꯦ ꯍꯥꯏꯗꯣ ꯑꯗꯨ ꯑꯗꯨꯒꯤ ꯍꯥꯟꯅ ꯃꯄꯥꯟꯂꯣꯝꯗꯒꯤ ꯁꯥꯔꯒ ꯄꯣꯔꯛꯑꯒ ꯊꯨꯡꯐꯝꯁꯦ ꯍꯧꯖꯤꯛꯀꯤ ꯍꯥꯏꯔꯤꯕ ꯕꯥꯕꯨꯄꯔꯥꯒꯤ ꯄꯣꯁ ꯑꯣꯐꯤꯁ ꯑꯆꯧꯕ ꯑꯩꯈꯣꯏ ꯃꯅꯤꯄꯨꯔꯒꯤ ꯑꯣꯏꯅ ꯍꯦꯠ ꯍꯥꯏꯇꯥꯔꯦ ꯃꯀꯣꯛ ꯍꯥꯏ ꯇꯥꯔꯦꯀꯣ ꯄꯣꯁ ꯑꯣꯐꯤꯁ ꯃꯀꯣꯛ ꯑꯗꯨꯏꯗ ꯍꯥꯟꯅ ꯊꯨꯡꯗꯣꯏꯅꯦꯕ ꯄꯣꯠ ꯃꯌꯥꯝ ꯈꯨꯗꯤꯡꯃꯛ ꯂꯣꯏ ꯊꯨꯡꯉ ꯃꯇꯨꯡꯗ ꯑꯩꯈꯣꯏ ꯑꯩꯈꯣꯏꯒꯤ ꯂꯝ ꯂꯝꯒꯤ ꯗꯤꯁꯇ꯭ꯔꯤꯛ ꯗꯤꯁꯇ꯭ꯔꯤꯛꯀꯤ ꯑꯗꯨ ꯈꯥꯏꯔ ꯈꯥꯏꯔꯒ ꯄꯨꯈ꯭ꯔꯒ ꯃꯥꯏ ꯃꯥꯏꯒꯤ ꯑꯅꯛ ꯑꯅꯛꯄ ꯖꯒꯥ ꯄꯣꯁ ꯑꯣꯐꯤꯁ ꯃꯆꯥ ꯃꯆꯥ ꯃꯣꯏ ꯃꯣꯏꯒꯤ ꯂꯝ ꯂꯝꯗꯨꯒꯤ ꯈꯨꯔꯥꯏ ꯍꯥꯏꯔꯒꯁꯨ ꯃꯥꯒꯤ ꯄꯤꯟ ꯅꯝꯕꯔ ꯁꯨꯛꯇ ꯀꯥꯏꯅ ꯗꯤꯁꯇ꯭ꯔꯤꯛ ꯃꯆꯥ ꯑ ꯀꯩꯅꯣꯒꯤ ꯀꯦꯟꯗ꯭ꯔ ꯀꯦꯟꯗ꯭ꯔꯩ ꯂꯩꯔꯤꯗꯨꯒꯤ ꯃꯆꯥ ꯃꯆꯥꯗꯣ ꯑꯗꯨꯗ ꯑꯗꯨꯝ ꯊꯥꯗꯣꯔꯛꯏꯅꯦꯕ ꯑꯗꯨꯒꯤ ꯃꯆꯥ ꯃꯆꯥ ꯑꯣꯖꯥꯗꯣ ꯍ ꯁꯤꯗꯒꯤ ꯑꯩꯈꯣꯏꯒꯤ ꯀꯣꯡꯄꯥꯟꯒꯤꯗ ꯑꯃ ꯍꯥꯡꯗ꯭ꯔꯣ ꯅꯣꯏ ꯅꯣꯏ ꯁꯤꯒꯤ ꯄꯤꯟ ꯅꯝꯕꯔ ꯁꯚꯦꯟ ꯅꯥꯏꯟ ꯁꯚꯦꯟ ꯏ ꯐꯥꯏꯚ ꯖꯦꯔꯣ ꯖꯦꯔꯣ ꯐꯥꯏꯚ ꯀꯦ ꯑꯁꯤꯗ ꯂꯧꯗ꯭ꯔꯣ ꯀꯣꯡꯄꯥꯟꯒꯤ ꯊꯣꯡ ꯍꯥꯏꯗꯕꯩꯗꯨꯗ ꯍꯥꯟꯅꯗꯤ ꯑꯗꯨꯗ ꯑꯣꯏꯔꯝꯗꯦꯗꯅ ꯑꯗꯨꯃꯥꯏ ꯃꯆꯥ ꯃꯆꯥ ꯂꯣꯏ ꯅꯛꯁꯜꯂꯤꯅꯦ ꯍꯧꯖꯤꯛꯀꯤ ꯑꯆꯧꯕꯅꯦꯕ ꯑꯆꯧꯕ ꯃꯐꯝ ꯖꯒꯥꯗꯨꯗ ꯍꯥꯡꯗꯣꯏꯅꯦꯕ ꯑꯗꯒꯤ ꯅꯨꯄꯤ ꯑꯇꯩ ꯈꯨꯗꯣꯡꯆꯥꯕ ꯄꯤꯕ ꯍꯥꯏꯇꯥꯔꯦ ꯆꯍꯤ ꯆꯍꯤ ꯇ꯭ꯔꯥꯝꯄꯥꯟ ꯑ ꯆꯍꯤ ꯇꯔꯥꯅꯤꯄꯥꯟꯃꯨꯛ ꯊꯝꯗꯣꯏꯅꯦꯕ ꯈꯪꯕꯁꯦ ꯆꯍꯤ ꯑꯃꯗ ꯌꯥꯝꯕ ꯄꯩꯁꯥ ꯅꯠꯇꯦꯌꯦ ꯆꯍꯤ ꯑꯃꯗꯅꯦ ꯊꯥ ꯑꯃꯗ ꯂꯨꯄꯥ ꯂꯤꯁꯤꯡ ꯑꯃ ꯍꯥꯏꯕ꯭ꯔꯣ ꯃꯅꯥ ꯍꯥꯏꯗꯨꯕ‌ꯣ ꯆꯍꯤꯗ ꯂꯤꯁꯤꯡ ꯍꯥꯏꯕ꯭ꯔꯥ ꯀꯩꯅꯣꯝ ꯍꯥꯏꯕꯅꯤꯅꯦ ꯀꯥꯎꯈ꯭ꯔꯦ ꯆꯍꯤꯗ ꯂꯤꯁꯤꯡ ꯑꯃ ꯍꯥꯏꯕ꯭ꯔꯥ ꯊꯥꯗ ꯂꯤꯁꯤꯡ ꯑꯃ ꯍꯥꯏꯕ꯭ꯔꯥ ꯑꯩ ꯑꯗꯨ ꯗꯤꯇꯦꯜ ꯑꯝꯇ ꯍꯪꯗ꯭ꯔꯗꯤ ꯈꯪꯉꯔꯣꯏ ꯀꯥꯎꯊꯣꯛꯈ꯭ꯔꯦ ꯃꯥ ꯍꯥꯟꯗꯤ ꯍꯥꯏꯔꯛꯈ꯭ꯔꯕꯅꯦꯕ ꯃꯥꯗꯤ ꯏꯆꯦꯒ ꯇꯧꯃꯤꯟꯅꯁꯦꯅ ꯑꯗꯨꯒꯤꯗ ꯊꯝꯖꯤꯜꯂꯑꯣꯕ ꯀꯥꯟꯅꯅꯦꯕ ꯆꯍꯤ ꯇꯔꯥꯅꯤꯄꯥꯟ ꯁꯨꯔꯀꯥꯟꯗ ꯐꯤꯛꯁ ꯗꯤꯄꯣꯖꯤꯠꯀꯨꯝꯕꯅꯤꯗꯅ ꯏꯟꯇꯔꯦꯁ ꯆꯥꯎ ꯆꯥꯎ ꯀꯥꯗꯣꯏꯅꯦꯕ ꯑꯗꯨ ꯀꯥꯟꯅꯗꯣꯏꯅꯤꯗꯣ ꯁꯚꯦꯟꯇꯤ ꯄꯥꯔꯁꯦꯟ ꯁꯚꯦꯟꯇꯤ ꯍꯥꯏꯕ꯭ꯔꯥ ꯁꯕꯦꯟ ꯍꯥꯏꯕ꯭ꯔꯥ ꯑꯩꯁꯨ ꯃꯦꯟ ꯑꯝ ꯏꯇꯥ ꯇꯥꯗꯦ ꯀꯥꯎꯕ ꯀꯥꯎꯔꯦꯗ ꯃꯉꯣꯟꯗ ꯐꯖꯅ ꯑꯝꯇ ꯍꯪꯗ꯭ꯔꯗꯤ ꯁꯚꯦꯟ ꯄꯔꯁ ꯁꯦꯅꯥꯕꯨ ꯑꯃꯝꯗꯧꯗꯤ ꯃꯥꯜꯂꯦ
ꯍꯣꯏ ꯑꯝꯇ ꯍꯪꯉ ꯌꯦꯡꯉꯁꯤ ꯎꯝ ꯍꯥꯏ ꯀꯥꯟꯅꯩꯗꯅ ꯃꯣꯏꯅ ꯍꯌꯦꯡ ꯂꯥꯏꯔꯤꯛ ꯂꯥꯏꯁꯨ ꯇꯝꯃꯛꯄꯗꯣ ꯑꯗꯨꯗꯁꯨ ꯈꯔ ꯃꯇꯦꯡ ꯄꯥꯡꯅꯩ
ꯑꯗ ꯑꯩꯈꯣꯏ ꯅꯤꯡꯊꯤꯕꯤꯒꯤꯗꯤ ꯅꯕꯣꯗꯤꯌꯥꯒꯤꯗꯣ ꯇ꯭ꯔꯥꯏ ꯇꯧꯍꯜꯂꯣ ꯅꯕꯣꯗꯤꯌꯥꯒꯤꯁꯨ ꯇ꯭ꯔꯥꯏ ꯇꯧꯍꯜꯂꯣ ꯑꯗꯤ ꯅꯣꯏꯒꯤꯗꯤ ꯃꯥ ꯈꯟꯈꯤꯕ ꯍꯥꯏꯕꯁꯦ ꯍꯌꯦꯡ ꯅꯣꯏꯗ ꯁꯦꯚꯤꯡ ꯃꯌꯥꯝ ꯇꯧꯗꯣꯏꯅꯦꯕ ꯀꯅꯥꯔ‌ꯣꯏꯗ꯭ꯔ‌ꯣ
ꯀꯥꯟꯅꯅꯤ
ꯑꯗꯩꯅ‌ꯦ ꯃꯉ‌ꯣꯟ ꯗ ꯌꯦꯡꯉꯛ ꯀ꯭ꯂꯥꯁ ꯇꯨꯌꯦꯜꯐ ꯐꯥꯎ ꯀꯥꯕ ꯍꯥꯏꯁꯦ ꯄꯩꯁꯥ ꯄ꯭ꯔꯥꯏꯚꯦꯠꯇ ꯇꯝꯃꯝꯕ ꯍꯥꯏꯁꯦ ꯌꯦꯡꯉꯛ ꯅꯣꯏ ꯊꯥꯃ‌ꯣꯆꯧ ꯊꯕꯛ ꯇꯧꯕꯥꯁꯨ ꯅꯠꯇꯃꯤꯅ ꯍꯣꯏ ꯁꯨꯔꯒ ꯀꯩꯅꯣ ꯇꯧꯕꯅꯤꯅ ꯁ‌ꯦꯚꯤꯡ ꯈꯤꯇꯪ ꯑꯣꯏꯗꯅ ꯈꯤꯇꯪ ꯍꯣꯠꯅꯍꯜꯂꯒ ꯑꯉꯥꯡꯗꯣ ꯑꯗꯨꯃꯥꯏꯅ ꯇꯧꯔꯒ ꯇꯧꯍꯧꯔꯗꯤ ꯍꯌꯦꯡ ꯅꯪ ꯅꯣꯏꯅ ꯇꯥꯟꯖꯕꯨ ꯁꯦꯟꯗꯨꯅꯥ ꯈꯔ ꯅꯤꯡꯊꯤꯕꯤꯒꯤꯁꯨ ꯑꯗꯨꯣ ꯍꯥꯞꯆꯤꯟꯕ ꯌꯥꯅꯦꯕ ꯍꯧꯖꯤꯛꯀꯤ ꯍꯥꯏꯕ ꯏꯟꯁꯨꯔꯦꯟꯁꯇꯣ ꯃꯣꯏꯒꯤ ꯐꯤꯜ ꯀꯩꯅꯣꯗꯣ ꯑꯦꯜꯑꯥꯏꯁꯤꯒꯨꯝꯕꯥ ꯍꯥꯏꯒꯗ꯭ꯔꯥ ꯑꯗꯨꯃꯥꯏꯅ ꯇꯧꯔꯥꯒ ꯗꯤ ꯍꯌꯦꯡ ꯃꯣꯏꯒꯤ ꯄꯩꯁꯥꯗꯣ ꯍꯌꯦꯡ ꯆꯍꯤ ꯇꯔꯥꯅꯤꯄꯥꯟ ꯁꯨꯔ ꯃꯇꯨꯡꯗꯗꯤ ꯃꯦꯇ꯭ꯔꯤꯛꯇꯤ ꯊꯥꯔꯅꯤꯗꯅ
ꯑꯥ
ꯀ ꯀꯥꯕ ꯑꯦꯂꯚꯦꯟ ꯇꯨꯌꯦꯜꯞ ꯀꯣꯂꯦꯖ ꯀ ꯀꯥꯔ ꯀꯗꯥꯏꯗ ꯄꯩꯁꯥꯗꯣ ꯂꯧꯊꯣꯛꯆꯔꯒ
ꯎꯝ
ꯍꯣꯏ ꯅꯤꯡꯊꯤꯕꯤꯗꯤ ꯆꯍꯤ ꯇꯔꯥꯕꯨ ꯁꯨꯔꯕꯅꯤꯅꯦ ꯊꯦꯡꯕ ꯊꯦꯡꯉꯕꯅꯤꯅꯦ
ꯃꯥꯗꯤ ꯀꯥꯟꯅꯔꯔꯣꯏꯌꯦ
ꯑꯅꯦ ꯋꯥꯏ ꯆꯍꯤ ꯇꯔꯥꯅꯤꯄꯥ ꯇꯔꯥ ꯇꯔꯥꯕꯨꯨꯛ ꯁꯨꯔꯝꯃꯅꯤꯅꯦ
ꯑꯁ ꯃꯥꯒꯤ ꯃꯥꯒꯤ ꯑꯦꯁ ꯑꯦꯁ ꯑꯦꯒꯤꯗꯣ ꯑꯗꯨ ꯊꯝꯃꯝꯕꯗꯣ ꯊꯝꯕꯗꯗꯨꯅꯦ ꯍꯥꯞꯆꯜꯍꯧꯗꯕꯒꯤ ꯂꯥꯟ ꯑꯃꯨꯛ ꯂꯩ ꯑꯗꯒꯤꯗꯤ ꯑꯃꯨꯛ ꯀꯣꯔꯣꯅꯥ ꯑꯃꯨꯛ ꯇꯧꯗꯧꯗꯅ ꯇꯧꯍꯧꯗꯔꯤꯅꯤꯅꯦ
ꯑꯗꯨꯗꯤ ꯃꯥꯡꯒꯗ꯭ꯔꯥ
ꯍꯥꯞꯈꯤꯕꯗꯨꯕꯨꯗꯤ ꯃꯥꯡꯉꯣꯏ
ꯑꯥ ꯑꯗꯨꯅꯦ ꯍꯧꯖꯤꯛ ꯍꯥꯞꯆꯤꯟꯕꯗꯤ ꯌꯥꯔꯔꯣꯏ
ꯌꯥꯅꯤ ꯍꯥꯏꯕ ꯏꯆꯦ ꯂꯥꯏꯅꯥ ꯍꯥꯏꯁꯤ ꯌꯥꯅꯤ ꯍꯥꯏꯕ ꯕꯦꯝꯃꯒꯤꯁꯨ ꯍꯟꯇꯛꯇ ꯂꯧꯊꯣꯛꯇ ꯉꯥꯏꯔꯤ ꯍꯥꯏꯕ
ꯑꯣ ꯑꯗꯨꯗꯣ
ꯎꯝ ꯃ ꯊꯃꯤ ꯅꯨꯄꯤ ꯉꯥꯛꯇꯒꯤꯅꯦꯕ ꯁꯤꯁꯨ
ꯑꯣ ꯍꯧꯖꯤꯛꯀꯤꯁꯤꯅ ꯏꯟꯇꯔꯦꯁ ꯆꯥꯎꯕꯖꯥꯠꯅꯤ ꯍꯧꯖꯤꯛꯀꯤꯁꯨ ꯏꯟꯇꯔꯦꯁ ꯆꯥꯎꯕ ꯃꯥꯜꯂꯦꯕ ꯃꯣꯏꯒꯤ ꯄꯣꯁ ꯑꯣꯐꯤꯁꯀꯤ ꯑꯗꯨ ꯅꯤꯡꯊꯤꯕꯤꯒꯤꯁꯨ
ꯎꯝ ꯆꯥꯎꯋꯦ ꯅꯤꯡꯊꯤꯕꯤꯒꯤꯁꯤꯁꯨ
ꯑꯗꯨ ꯅꯣꯏ ꯊꯝꯖꯤꯗ ꯊꯝꯃꯨ ꯌꯥꯗꯣ ꯄꯥꯝꯃꯨꯗ꯭ꯔꯣ ꯌꯥꯎꯁꯜꯂꯒ
ꯑꯗꯨꯅꯤꯅꯦ ꯑꯩꯁꯦ ꯐꯔꯛ ꯇꯥꯔꯦ ꯇꯧꯁꯦ ꯭ꯒꯌꯥꯟ ꯇꯥꯗꯦ
ꯊꯝꯕꯤꯌꯨꯅꯦ ꯊꯝꯕꯤꯌꯨꯅꯦ ꯑꯉꯥꯡꯁꯤꯡꯒꯤ ꯍꯌꯦꯡ ꯁꯦꯚꯤꯡ ꯀꯥꯟꯅꯈ꯭ꯔ ꯄꯣꯠꯅꯤ ꯕꯦꯡ ꯑꯦꯀꯥꯎꯟ ꯍꯌꯦꯡ ꯀꯩꯅꯣ ꯇꯧꯔꯀꯥꯟꯗ ꯂꯧꯊꯣꯛꯑꯀꯥꯟꯗ ꯏꯟꯇꯔꯦꯁꯁꯨ ꯌꯥꯝ ꯀꯥꯟꯅꯗꯣꯏ ꯃꯤꯅꯦ ꯑꯩꯈꯣꯏꯒꯤꯗꯤ ꯑꯇ ꯑꯗꯨ ꯃꯗꯨ ꯇꯧꯍꯧꯗꯦ ꯑꯝꯇ ꯑꯩꯏ ꯄꯔꯠꯇꯗꯤꯣꯏ ꯗꯗꯤꯦ ꯑꯗꯨꯎ
ꯀꯛꯄꯣꯏ ꯃꯇꯝꯗꯗꯤ ꯑꯗꯨꯝꯕ ꯈꯨꯗꯣꯡꯆꯥꯕꯁꯦ ꯑꯝꯇ ꯇꯧꯗꯦꯗꯅ ꯁꯔꯀꯥꯔꯅ ꯁꯤꯟꯗ꯭ꯔꯤꯗꯅ ꯃꯇꯝꯗꯨꯗꯗꯤ ꯍꯧꯖꯤꯛꯁꯨ ꯈꯨꯗꯣꯡꯆꯥꯕꯁ ꯁꯔꯀꯥꯔꯅ ꯌꯥꯝ ꯄꯤꯔꯦꯕ
ꯎꯝ ꯑꯁ ꯀꯥꯡ ꯃꯇꯝꯁꯨ ꯌꯧꯁꯤꯜꯂꯛꯑꯦ ꯑꯩꯁꯦ ꯀꯦꯖꯤ ꯆꯥꯅꯕ ꯌꯥꯝꯖꯥꯠꯅꯤ ꯀꯥꯡ ꯃꯇꯝꯗ ꯀꯦꯖꯤꯒꯆꯥꯁꯨ ꯅꯨꯡꯁꯤꯌꯦ
ꯎ
ꯃꯃꯥꯡ ꯆꯍꯤꯗꯗꯤ ꯃꯣꯅꯤꯀꯥ ꯍꯣꯏ ꯃꯣꯅꯤꯀꯥꯍꯣꯏ ꯕꯦꯟꯗꯤꯌꯥ ꯌꯥꯎꯔꯒ ꯀꯥꯡ ꯆꯤꯡꯕꯒ ꯆꯠꯇꯅ ꯕꯥꯃꯣꯟꯒꯤ ꯀꯩꯅꯣ ꯇꯧꯗꯅ ꯆꯠꯄꯗꯣ ꯅꯤꯡꯖꯪꯉꯛꯑꯦ ꯀꯨꯏꯔꯝꯃꯔꯣꯏꯌꯦ ꯑ
ꯗꯨ꯭ꯔꯦ
ꯍꯧꯖꯤꯛꯁꯦ ꯏꯉꯥ ꯏꯉꯥ ꯂꯣꯏꯁꯤꯜꯂꯛꯇꯣꯔꯃꯅꯤ ꯅꯠꯇ꯭ꯔꯥ
ꯎꯝ
ꯑꯁ ꯑꯩꯗꯤ ꯇꯤꯂꯥꯔꯤ ꯃꯅꯤꯄꯨꯔꯒꯤ ꯍꯟꯇꯛ ꯅꯧꯅ ꯑꯃ ꯑꯦꯄꯜ ꯐꯥꯔꯝ ꯑꯃꯅ ꯑꯦꯄꯜ ꯐꯥꯔꯝ ꯇꯧꯔꯒ ꯁꯦꯝ ꯌꯥꯝ ꯊꯥꯏ ꯍꯥꯏꯕꯗꯣ
ꯑꯥ
ꯑꯃ ꯏꯟꯁꯇꯥꯒ꯭ꯔꯥꯝꯗ ꯀꯩꯗ ꯃꯌꯥꯝ ꯃꯃꯥ ꯊꯣꯛꯇ꯭ꯔꯣ ꯊꯦꯡꯅꯗ꯭ꯔꯣ
ꯑꯗꯣ ꯑꯗꯨ ꯃꯤ ꯂꯩꯕꯒ ꯆꯠꯅꯩꯌꯦ
ꯏꯈꯪꯗꯦ ꯀꯌꯥꯝ ꯄꯥꯝ ꯄꯥꯟꯕꯅꯣ ꯄꯥꯟꯗꯕꯅꯣ ꯈꯪꯗꯦ ꯑꯗꯨ ꯑꯣꯏꯁꯨ ꯆꯠꯂꯒ ꯌꯦꯡꯅꯤꯡꯉꯦ ꯑꯗꯨ ꯃꯐꯝꯗ ꯃꯣꯏ ꯀꯩ ꯀꯩꯅꯣ ꯄꯤꯀꯅꯤꯛ ꯀꯩ ꯀꯥ ꯑꯣꯏ ꯀꯩꯕꯣꯏ ꯆꯠꯂꯒ ꯃꯐꯝꯗꯒ ꯆꯥꯕꯤ ꯊꯛꯄꯤ ꯇꯧꯕ ꯌꯥ ꯃꯥꯜꯂꯦꯕ ꯃꯌꯥꯝ ꯕꯤꯗꯤꯑꯣꯗ ꯁꯨꯝ ꯎꯕꯅꯦ ꯍꯥꯏꯇꯥꯔꯦ ꯆꯠꯂꯒ ꯑꯁ ꯑꯃꯇꯪꯒ ꯍꯥꯏꯗꯤ ꯋꯥꯈꯜꯒꯁꯦ ꯅꯨꯡꯉꯥꯏꯗꯧ ꯃꯥꯜꯂꯤ ꯏꯪ ꯏꯪ ꯂꯥꯎꯋꯦ ꯃꯅꯤꯄꯨꯔꯁꯦ ꯍꯧꯖꯤꯛꯀꯥꯟꯗꯤ ꯂꯩꯕꯥꯛ ꯌꯥꯝ ꯁꯤꯡꯅꯔꯦꯅꯦꯍꯦ ꯐꯥꯝ ꯅꯨꯡ ꯇꯧꯕ ꯑꯗꯒꯤꯗꯤ ꯂꯩꯁꯨ ꯊꯥꯕ ꯒꯥꯔꯗꯦꯟ ꯁ꯭ꯋꯥꯏ ꯄꯩꯁꯥ ꯌꯥꯝ ꯇꯥꯅꯔꯦꯅꯦ ꯍꯥ ꯑꯥ ꯑꯔꯣꯏꯕꯤꯗꯅꯤ ꯍꯧꯖꯤꯛ ꯇꯥꯟꯅꯔꯤꯁꯦ ꯑꯁ ꯅꯣꯡꯃ ꯀꯥꯟꯗꯦ ꯅꯣꯡꯃ ꯐꯖꯅ ꯀꯩꯅꯣ ꯇꯧꯁꯦ ꯗꯥꯆꯧꯅꯦ ꯀꯩꯅꯦ ꯇꯧꯔꯒ ꯑꯩꯈꯣꯏ ꯒꯥꯔꯤ ꯊꯥꯎ ꯈꯔ ꯍꯥꯜꯂꯒ ꯅꯣꯡ ꯐꯥꯗꯣꯛ ꯀꯣꯏꯔꯨ ꯌꯥꯏꯅꯦ ꯋꯥꯈꯜ ꯄꯣꯊꯥꯕ ꯑꯣꯏꯅ ꯅꯠ
ꯎꯝ ꯌꯥꯅꯤ
ꯌꯥꯏꯌꯦꯕ ꯐꯔꯦ ꯏꯆꯦ ꯑꯩꯁꯨ ꯉꯥꯛꯇꯪ ꯄꯣꯊꯥꯒꯦ ꯅꯨꯡꯁꯥꯁꯨ ꯁꯥꯒꯠꯂꯛꯑꯦ ꯅꯪ ꯄꯣꯊꯥꯔꯣ ꯑꯩ ꯀꯣꯟꯅ ꯑꯃꯨꯛ ꯁꯥꯟꯅꯔꯁꯤꯀꯣ ꯎꯝ ꯎꯝ ꯊꯝꯃꯣ ꯊꯝꯃꯦ ꯎꯝ